ꯍꯜꯂꯣ
ꯍꯜꯂꯣ
ꯇꯥꯏꯌꯦ ꯇꯥꯏꯌꯦ
ꯎꯝ ꯀꯩꯗꯧꯔꯝꯃꯤꯅꯣ
ꯃꯦꯁꯀꯤ ꯆꯥꯛ ꯏꯟꯁꯥꯡ ꯁꯦꯟꯅꯔꯨꯕꯅꯦ ꯀꯥꯔꯛꯑꯦ
ꯑꯣ ꯉꯁꯤ ꯉꯁꯤꯗꯤ ꯀꯩ ꯌꯦꯟꯁꯥꯡ ꯊꯣꯡꯉꯤꯕ
ꯉꯁꯤꯗꯤ ꯏꯟꯁꯥꯡ ꯉꯥꯅꯦ ꯑꯍꯥꯎꯕꯅꯦ
ꯑꯣ ꯉꯥ ꯊꯣꯡꯕ ꯀꯩ ꯀꯩ ꯉꯥ ꯑꯣꯏꯒꯦ ꯑꯌꯥꯝꯕ ꯍꯣꯁꯇꯣꯜꯒꯤꯗꯤ
ꯅꯪꯗꯤ ꯀꯩꯗꯧꯔꯝꯃꯤꯅꯣ
ꯑꯩꯔꯣ
ꯑꯥ
ꯑꯩꯁꯨ ꯆꯥꯛ ꯊꯣꯡꯕ ꯂꯣꯏꯔꯦ ꯆꯥꯛ ꯊꯣꯡꯕ ꯂꯣꯏꯔꯒ ꯑꯈꯣꯏ ꯕꯒꯥ ꯊꯤꯟꯊꯦꯡꯒ ꯍꯥꯟꯅ ꯆꯥꯍꯜꯂꯒ ꯑꯩꯃꯨꯛ ꯀꯣꯟꯅ ꯆꯥꯒꯦꯅ ꯇꯧꯔꯤꯌꯦ
ꯑꯣ ꯀꯩ ꯌꯦꯟꯖꯥꯡꯅꯣꯅꯦ
ꯉꯁꯤ ꯃꯣꯡ ꯗꯥꯜ ꯊꯣꯡꯉꯦ ꯍꯋꯥꯏ ꯑꯀꯨꯞꯄꯤꯗꯣ
ꯉꯥ ꯈꯔ ꯍꯥꯞꯆꯜꯂꯣ ꯍꯥꯎꯕꯅꯦ
ꯊꯣꯡ ꯑꯁ ꯉꯥꯒ ꯂꯩꯇ꯭ꯔꯦꯗ ꯑꯩꯈꯣꯏ ꯉꯌꯥꯏ ꯉꯥꯔꯧꯒ ꯂꯩꯇ꯭ꯔꯦꯗ
ꯀꯩꯅꯣ ꯍꯥꯏꯁꯤꯕꯨ ꯉꯥ ꯑꯌꯥꯏꯕ ꯈꯔ ꯄꯨꯁꯜꯂ ꯆꯪ ꯆꯪꯍꯧ ꯌꯥꯗ꯭ꯔꯣ
ꯆꯪꯕꯗꫭ ꯌꯥꯏꯌꯦ ꯍꯧꯖꯤꯛ ꯀꯥꯟ ꯂꯥꯝꯕꯤ ꯌꯥꯝ ꯊꯤꯡꯉꯦ ꯃꯣꯏ ꯊ ꯊ
ꯎ ꯅꯪꯗꯤ ꯀꯃꯥꯏ ꯀꯃꯥꯏ ꯇꯧꯔꯤ
ꯍꯃꯨ ꯍꯃꯨ ꯅꯤ ꯍꯧ ꯍꯃꯨ ꯍꯃꯨ ꯂꯩꯔꯤ ꯑꯗꯨꯝ
ꯑꫭ
ꯍꯥ
ꯀꯩꯝ ꯄꯩꯁꯥ ꯊꯣꯛꯄ ꯌꯥꯕ ꯊꯕꯛ ꯏꯟꯈꯥꯡꯒ ꯇꯧꯗ꯭ꯔꯕꯣ ꯀꯩꯅꯣ
ꯇꯧꯗ꯭ꯔꯦꯅꯦꯍꯦ ꯌꯥꯗ꯭ꯔꯦꯅꯦ ꯊꯕꯛꯁꯤ ꯂꯩꯔꯒꯗꯤ ꯊꯕꯛ ꯇꯧꯅꯤ
ꯅꯪꯕꯨ ꯑꯥ ꯕꯦꯛ ꯑꯃꯇ ꯌꯥꯎꯔꯝꯗꯥꯏꯅꯦ
ꯌꯥꯎꯔꯝꯃꯤ
ꯀꯃꯥꯏ ꯀꯃꯥꯏ ꯇꯧꯒ꯭ꯔꯕ ꯑꯗꯨꯅ
ꯊꯕꯛ ꯇꯣꯛꯑꯕꯅꯤꯅ ꯂꯣꯏꯔꯦ ꯀꯩꯅꫭ
ꯍꯥꯢꯗꯤ
ꯊꯕꯛ ꯇꫭꯛꯑꯒ
ꯄ꯭ꯔꯣꯁꯦꯁ ꯄ꯭ꯔꯣꯁꯦꯁ ꯃꯌꯥꯝꯗꯣ ꯀꯃꯥꯏ ꯀꯃꯥꯏ ꯇꯧꯔꯝꯒꯦꯕ ꯅꯪꯅ ꯌꯥꯎꯔꯤꯀꯥꯟꯗꯨꯗ
ꯄ꯭ꯔꯣꯁꯦꯁꯁꯦ ꯑꯌꯥꯝꯕ ꯑꯩꯒꯤꯗꯤ ꯆꯦ ꯆꯥꯡꯒꯤꯅꯤ
ꯎꯝ
ꯐꯣꯟꯗꯒꯤꯁꯨ ꯇꯧꯕꯁꯨ ꯌꯥꯎꯋꯤ ꯆꯦ ꯆꯥꯡꯗ ꯇꯧꯕꯁꯨ ꯌꯥꯎꯏ ꯐꯖꯅ ꯊꯕꯛ ꯇꯧꯔꯒꯗꯤ ꯄꯩꯁꯥꯗꯤ ꯐꯖꯅ ꯐꯪꯉꯦꯕꯀꯣ ꯑꯗꯨꯗ ꯃꯔꯛ ꯃꯔꯛꯇ ꯍꯥꯏꯕꯗꯤ ꯕꯦꯡꯒꯤ ꯊꯕꯛ ꯇꯧꯕ ꯍꯥꯏꯕꯁꯤꯁꯨ ꯇꯁꯦꯡꯅ ꯍꯥꯏꯔꯕꯗ ꯑꯩꯈꯣꯏꯒꯤ ꯄꯣꯠ ꯆꯩꯩ ꯌꯣꯟꯕꯒ ꯆꯞ ꯃꯥꯟꯅꯩꯕ
ꯑꯣ
ꯑꯗꯨꯅ ꯍꯥꯏꯕꯗꯤ ꯍꯟꯗꯛꯀꯤ ꯊꯥ ꯐꯖꯅ ꯆꯠꯂꯦꯅ ꯈꯜꯂꯣ ꯃꯊꯪꯒꯤ ꯊꯥꯁꯦ ꯐꯖꯅ ꯆꯠꯅꯤ ꯆꯠꯂꯣꯏ ꯇꯝꯕ ꯉꯝꯗꯦꯕꯀꯣ
ꯑꯣ
ꯑꯗꯨꯅ ꯈꯔ ꯀꯨꯏꯅ ꯊꯕꯛ ꯇꯧꯕ ꯃꯤꯁꯤꯡꯁꯤꯅ ꯑꯩ ꯍꯟꯗꯛ ꯊꯥꯒꯤꯁꯤꯗꯤ ꯑꯩꯒꯤ ꯇꯥꯔꯒꯦꯠ ꯑ ꯇꯥꯔꯒꯦꯠ ꯌꯧꯔꯦ ꯍꯥꯏꯔꯒꯁꯨ ꯃꯊꯪ ꯊꯥꯒꯤꯁꯨ ꯊꯤꯕ ꯍꯧꯋꯦꯕ ꯐꯥꯏꯜ ꯖꯤꯡꯒꯤꯀꫭ ꯑꯗꯨꯃꯥꯏꯟ ꯇꯧꯔꯒ ꯑꯗꯣ ꯂꯤꯡ ꯌꯥꯝ ꯂꯩꯅꯗꯕ ꯌꯥꯗꯤꯌꯦ
ꯌꯥꯗꯦꯕ ꯂꯤꯡ ꯂꯩꯅꯕ ꯍꯥꯏꯗꯤ ꯀꯔꯝꯕ ꯃꯈꯜꯒꯤ ꯂꯤꯡꯅꯣ
ꯂꯤꯡ ꯍꯥꯏꯕꯗꯤ ꯑꯥ ꯁꯄꯣꯁ ꯑꯩꯒꯤꯁꯤꯅ ꯂꯣꯟꯒꯤ ꯑꯣꯏꯔꯝꯃꯤꯗꯅ
ꯑꯥ
ꯑꯩꯒꯤ ꯑꯩꯒꯤ ꯇꯥꯔꯒꯦꯠꯁꯦ ꯌꯧꯔꯦꯅ ꯈꯜꯂꯣꯕ
ꯑꯥ ꯅꫭꯏ ꯇꯥꯔꯒꯦꯠꯁꯦ ꯀꯃꯥꯏꯅ ꯍꯥꯏꯗꯤ ꯇꯥꯔꯒꯦꯠꯁꯦ ꯀꯃꯥꯏꯅ ꯊꯝꯒꯦꯕ
ꯇꯥꯔꯒꯦꯠꯁꯦ ꯃꯤ ꯇꯔꯥꯗ ꯂꯣꯟ ꯄꯤꯌꯨ ꯎꯝ ꯂꯣꯟ ꯂꯣꯟꯁꯦ ꯇꯔꯥ ꯄꯤꯌꯨ ꯀꯥꯏꯅ ꯍꯥꯏꯕꯖꯦ ꯑꯗꯣ ꯑꯗꯨ ꯇ ꯇꯔꯥꯗꯣ ꯌꯧꯔꯒꯗꯤ ꯑꯩ ꯑꯩꯒꯤ ꯇꯥꯔꯒꯦꯠꯇꯨ ꯁꯨꯔꯕꯅꯤꯅ ꯑꯩ ꯇꯣꯂꯣꯞꯇꯒꯤ ꯍꯦꯟꯅ ꯃꯣꯏꯅ ꯄꯩꯁꯥ ꯄꯤꯔꯛꯇꯣꯏꯅꯦꯕ ꯑꯗꯨꯃꯥꯏꯅ ꯑꯣꯏꯔꯒ ꯑꯩ ꯇꯔꯥ ꯁꯨꯔꯦ ꯍꯥꯏꯔꯒꯁꯨ ꯈꯤꯇꯪꯪ ꯗꯪ ꯅꯪꯅ ꯄꯩꯁꯥꯁꯦ ꯑꯁ ꯍꯟꯇꯛ ꯊꯥꯁꯤꯗ ꯑꯩ ꯄꯩꯁꯥ ꯈꯤꯇꯪ ꯌꯥꯝꯅ ꯐꯪꯗꯕ ꯌꯥꯗꯦ ꯍꯥꯏꯔꯒꯗꯤ ꯑꯗꯨꯝ ꯐꯥꯏꯜ ꯑꯃ ꯑꯅꯤ ꯍꯥꯞꯄꯒ ꯅꯪ ꯇꯦꯟ ꯇꯥꯔꯒꯦꯠ ꯑꯣꯏꯔꯒꯁꯨ ꯈꯤꯇꯪ ꯏꯜꯂꯕꯦꯟ ꯑꯗꯨꯒ ꯊꯨꯌꯦꯜꯐ ꯇꯧꯕ ꯌꯥꯏꯗꯅ ꯈꯤꯇꯡ ꯑꯦꯛꯁꯇ꯭ꯔꯥ ꯂꯥꯛꯅꯕ ꯎꯝ ꯑꯗꯨꯃꯥꯏꯅ ꯑꯣꯏꯑꯕ ꯑꯗꯣ ꯅꯪ ꯁꯨꯔꯦ ꯑꯩꯒꯤ ꯍꯟꯗꯛ ꯊꯥꯒꯤꯗꯤ ꯑꯩ ꯁꯨꯔꯦ ꯑꯗꯨꯅ ꯑꯩ ꯃꯊꯪꯒꯤ ꯊꯥꯒꯤ ꯐꯥꯏꯜꯖꯦ ꯐꯪꯉꯒꯖꯨ ꯄ꯭ꯔꯣꯁꯦꯁ ꯇꯧꯗꯕꯀꯣ
ꯑꯣ
ꯃꯊꯪꯒꯤ ꯊꯥꯒꯤ ꯊꯝꯕ
ꯑꯥ
ꯑꯗꯨꯃꯥꯏꯅ ꯇꯧꯔꯒ ꯑꯗꯣ ꯊꯝꯕꯗꯨꯖꯨ ꯑꯈꯣꯏ ꯀꯁꯇꯃꯔꯁꯤꯡꯁꯤꯗ ꯍꯥꯏꯅꯗꯕ ꯌꯥꯗꯦꯕ ꯍꯥꯏꯕꯗꯤ ꯃꯣꯏ ꯑꯗꯨꯝ ꯑꯦꯁ ꯁꯤ ꯀꯁꯇꯃꯔꯖꯦ ꯃꯊꯪ ꯊꯥꯗ ꯂꯣꯟ ꯂꯧꯗꯨ ꯃꯥꯜꯂꯦ ꯂꯣꯟ ꯂꯧꯅꯤ ꯍꯥꯏꯕꯅꯤ ꯑꯗꯣ ꯁꯦ ꯐꯣꯟ ꯅꯝꯕꯔꯗꯨ ꯂꯧꯔ ꯊꯝꯃꯨ ꯈꯣꯠꯂꯨ ꯀꯥꯏꯅ ꯑꯗꯨꯝ ꯑꯣꯐꯤꯁꯀꯤ ꯃꯅꯨꯡꯗꯨꯗ ꯑꯗꯨꯝ ꯍꯥꯏꯅꯕꯗꯣ
ꯑꯥ
ꯑ ꯑꯩ ꯅꯪꯉꯣꯟꯗ ꯂꯣꯟꯒꯤ ꯐꯥꯏꯜ ꯑꯃ ꯄꯤꯔꯛꯀꯦ ꯅꯪ ꯑꯩꯉꯣꯟꯗ ꯏꯟꯁꯨꯔꯦꯟꯁꯀꯤ ꯐꯥꯏꯜ ꯑꯃ ꯄꯤꯔꯛꯑꯣ ꯍꯥꯏꯗꯣꯅꯦ ꯍꯥꯏꯕꯗꯤ ꯂꯣꯟꯒꯤ ꯐꯥꯏꯜ ꯑꯃ ꯍꯥꯏꯖꯦ ꯂꯣꯟꯒꯤ ꯃꯤ ꯑꯃꯅꯦꯕ ꯅꯪꯅ ꯊꯤ ꯊꯤꯔꯤꯖꯦ
ꯑꯥ
ꯑꯗꯨꯒ ꯑꯃꯗꯨꯅ ꯏꯟꯁꯨꯔꯦꯟꯁꯇ ꯊꯕꯛ ꯇꯧꯔꯦꯅ ꯈꯜꯂꯣ ꯑꯗꯨ ꯏꯟꯁꯨꯔꯦꯟꯁꯁꯨ ꯃꯥꯁꯨ ꯊꯤꯔꯤꯅꯦꯕ ꯃꯤꯁꯦ ꯀꯅꯥ ꯏꯟꯁꯨꯔꯦꯟꯁ ꯂꯧꯗꯣꯏꯔꯣꯅ
ꯑꯣ
ꯑ ꯑꯗꯨꯃꯥꯏꯅ ꯑꯦꯛꯆꯦꯟꯖ ꯇꯧꯅꯕꯗꯣ ꯑꯗꯨꯃꯥꯏꯅ ꯑꯣꯏꯔꯒꯗꯤ ꯅꯪꯖꯨ ꯄ꯭ꯔꯣꯐꯤꯠ ꯑꯣꯏꯔꯦ ꯑꯩꯖꯨ ꯄ꯭ꯔꯣꯐꯤꯠ ꯑꯣꯏꯔꯦ ꯑꯗꯨꯅ ꯏꯕꯥꯅꯤꯒꯤ ꯕꯤꯖꯤꯅꯦꯁꯁꯨ ꯀꯥꯏꯗ꯭ꯔꯦꯗꯅ
ꯑꯥ
ꯑꯗꯨꯃꯥꯏꯅ ꯇꯧꯔꯒ ꯑꯗꯨꯝ ꯍꯤꯡ ꯍꯤꯡꯉꯤꯅꯤꯅꯦꯍꯦ ꯕꯦꯡꯛꯇ ꯊꯕꯛ ꯇꯧꯕꯗꯨꯁꯨ ꯍꯦꯛꯇ ꯑꯩ ꯑꯩꯁꯨ ꯑꯩ ꯃꯤ ꯂꯩ ꯈꯣꯠꯂꯤ ꯑꯩ ꯉꯝꯃꯤ ꯈꯣꯠꯅꯤꯅ ꯇꯧꯕ ꯌꯥꯗꯦꯅꯦꯍꯦ
ꯑꯣ
ꯑꯗꯨꯃꯥꯏꯅ ꯇꯧꯔꯝꯃꯦ ꯑꯗꯣ ꯑꯗꯨꯝ ꯑꯣꯐꯤꯁꯀꯤ ꯑꯗꯨꯝ ꯑꯣꯐꯤꯁꯀꯤ ꯄꯣꯂꯤꯇꯤꯛꯁꯇ ꯑꯗꯨꯝ ꯂꯩꯕꯅꯦ ꯍꯥꯏꯕꯗꯤ ꯃꯣꯏꯗꯤ ꯍꯥꯎ ꯃꯁꯦꯟ ꯑꯣꯏꯕꯅꯤꯅꯀꯣ
ꯎꯝ
ꯃꯣꯏ ꯑꯌꯥꯝꯕ ꯃꯣꯏ ꯃꯁꯦꯟ ꯑꯣꯏꯅ ꯑꯗꯨꯝ ꯍꯥꯏꯅꯩꯌꯦꯕ ꯅꯥꯡꯅꯩꯕ ꯑꯩꯈꯣꯏꯅ ꯑꯃꯨꯛ ꯑꯃꯨꯛꯒ ꯑꯇꯣꯞꯄ ꯂꯝꯝꯗꯒꯤ ꯂꯥꯛꯄꯅꯤꯅ ꯃꯉꯣꯟꯗ ꯄꯤꯔ ꯀꯩꯗꯧꯗꯣꯏꯅꯣ ꯈꯣꯠꯇꯣꯏꯅꯣ ꯑꯩꯉꯣꯟꯗ ꯑꯣꯏꯅ ꯄꯤꯌꯨ ꯈꯣꯠꯂꯨ ꯑꯩꯈꯣꯏ ꯁꯤ ꯂꯝꯒꯤꯅꯝ ꯈꯣꯠꯀꯤꯅꯤ ꯑꯩꯈꯣꯏꯕꯥꯅꯤ ꯊꯕꯛ ꯇꯧꯔꯤꯁꯤꯁꯨ ꯆꯍꯤ ꯑꯅꯤ ꯁꯨꯔꯦ ꯑꯍꯨꯝ ꯁꯨꯔꯦ ꯃꯥꯗꯤ ꯂꯥꯛ ꯄꯗ ꯉꯥꯏꯔꯤ ꯃꯉꯣꯟꯗ ꯄꯤꯗꯨꯏꯗꯣ ꯄꯥꯃꯨꯗ꯭ꯔꯣ ꯀꯥꯏꯅ ꯑꯗꯨꯝ ꯍꯥꯏꯅꯕꯖꯥꯠꯅꯤ ꯃꯅꯨꯡꯗ ꯑꯗꯨꯃꯥꯏꯅ ꯇꯧꯕꯒꯤ ꯑꯗꯨ ꯑꯩꯅ ꯑꯗꯨꯃꯥꯏꯅ ꯑꯗꯨ ꯑꯣꯏꯔꯒꯗꯤ ꯑꯩꯗꯤ ꯑꯗꯨꯃꯥꯏꯅ ꯃꯣꯏꯅ ꯇꯧꯕ ꯍꯧꯔꯒꯗꯤ ꯑꯩꯗꯤ ꯊꯥ ꯈꯔ ꯂꯩꯔꯒꯗꯤ ꯑꯩꯁꯦ ꯌꯥꯝ ꯋꯥꯅꯤꯕ
ꯑꯣ
ꯑ ꯑꯣꯐꯤꯁꯀꯤ ꯄ꯭ꯔꯦꯁꯔ ꯂꯩꯕꯁꯦ ꯌꯥꯝ ꯍꯛꯆꯥꯡ ꯌꯥꯝ ꯁꯣꯛꯑꯦꯕ ꯍꯥꯏꯕꯗꯤ ꯐꯤꯖꯤꯀꯦꯜ ꯁꯣꯛꯇ꯭ꯔꯒꯁꯨ ꯃꯦꯟꯇꯦꯂꯤꯇꯤ ꯑꯩꯈꯣꯏ ꯃꯦꯟꯇꯦꯜ ꯍꯦꯜꯠꯁꯤꯁꯨ ꯂꯨꯏ ꯂꯨꯏꯗꯅ
ꯃꯥꯅꯦ ꯃꯥꯅꯦ
ꯅꯨꯡꯗꯥꯡ ꯈꯨꯗꯤꯡꯒꯁꯦ ꯑꯩ ꯇꯨꯝꯕ ꯌꯥ ꯌꯥꯔꯛꯇ꯭ꯔꯕꯅꯤ ꯀꯩꯅꯣꯅꯦ ꯍꯌꯦꯡꯁꯦ ꯀꯃꯥꯏꯅ ꯑꯩ ꯐꯥꯏꯜꯁꯦ ꯄꯨꯔꯛꯇꯣꯏꯅꯣ ꯀꯃꯥꯏꯅ ꯀꯅꯥꯗ ꯍꯥꯏꯗꯨꯏꯅꯣ ꯀꯥꯥꯟꯅ ꯀꯣ
ꯑꯣ
ꯑꯗꯨꯒ ꯐꯥꯏꯜ ꯐꯪꯉꯦꯅ ꯀꯥꯟꯅ ꯅꯪ ꯃꯥ ꯑꯩ ꯐꯥꯏꯜ ꯑꯃ ꯄꯤꯔꯦ ꯐꯪꯉꯡꯑꯦ ꯑꯩ ꯂꯣꯟ ꯄꯤꯕ ꯉꯝꯃꯅꯤ ꯑꯗꯨꯁꯨ ꯌꯥꯗꯦꯕ ꯍꯦꯛꯇ
ꯑꯣ
ꯐꯥꯏꯜ ꯐꯥꯏꯜ ꯑꯃ ꯄꯤꯔꯛꯑꯦ ꯍꯥꯏꯔ ꯈꯜꯂꯣ ꯐꯥꯏꯜꯗꯨꯗ ꯑꯃꯨꯛꯀ ꯃꯥꯒꯤ ꯀꯁꯇꯃꯔꯒꯤ ꯍꯤꯁꯇ꯭ꯔꯤ ꯑꯃ ꯑꯃꯨꯛꯀ ꯊꯤꯒꯠꯇꯣꯏꯅꯦꯕ ꯃꯥꯁꯦ ꯀꯌꯥ ꯂꯣꯟ ꯂꯧꯈꯤꯕꯅꯣ ꯕꯅꯣ ꯃꯥꯒꯤ ꯂꯣꯟꯁꯦ ꯐꯖꯅ ꯃꯥꯒꯤ ꯏ ꯑꯦꯝ ꯑꯥꯏꯁꯦ ꯐꯖꯅ ꯄꯤꯈꯤꯕ꯭ꯔꯥ ꯑꯗꯨꯒ ꯃꯥꯒꯤ ꯁꯤꯕꯣꯏꯁꯀꯣꯁꯦ ꯀꯌꯥꯅꯣ ꯁꯦ ꯂꯣꯏꯅ ꯂꯣꯏꯅ ꯊꯤꯒꯠꯂꯛꯇꯣꯏꯅꯦꯕ
ꯑꯣ
ꯑꯗꯨꯅ ꯃꯥꯒꯤ ꯍꯤꯁ ꯃꯥꯒꯤ ꯃꯥꯒꯤ ꯁꯤꯕꯨꯏꯁꯀꯣꯔꯗꯤ ꯌꯥꯏꯍꯦ ꯍꯥꯏꯔꯒꯁꯨ ꯑꯁ ꯃꯥꯥꯒꯤ ꯂꯣꯟꯁꯤꯗꯤ ꯐꯥꯏꯜ ꯀꯥꯔ ꯂꯣꯟ ꯑꯣꯏ ꯑꯣꯏꯒꯦꯔꯥ ꯄꯔꯁꯣꯅꯦꯜ ꯂꯣꯟ ꯑꯣꯏꯒꯦꯔꯥ ꯌꯨꯝꯒꯤ ꯍꯥꯎꯁꯤꯡ ꯂꯣꯟ ꯑꯣꯏꯒꯦꯔꯥ ꯑꯁ ꯃꯥꯅ ꯂꯧ ꯆꯍꯤ ꯑꯃ ꯑꯅꯤ ꯃꯃꯥꯡꯗ ꯂꯧꯈꯤ ꯑꯗꯨ ꯃꯥꯒꯤ ꯏ ꯑꯦꯝ ꯑꯥꯏꯁꯦ ꯊꯥ ꯊꯥꯒꯤ ꯃꯥꯁꯦ ꯐꯖꯅ ꯄꯤꯈꯤꯗꯦ ꯁꯨꯃꯥꯏꯅꯒ ꯂꯩꯔꯕꯀꯣ
ꯑꯥ
ꯑꯗꯨ ꯂꯣꯟ ꯐꯪꯕꯁꯨ ꯋꯥꯏꯑꯦꯕ ꯋꯥꯈ꯭ꯔꯖꯥꯠꯅꯤ ꯂꯣꯟ ꯐꯪꯕꯁꯦ ꯑꯂꯥꯏꯕ ꯅꯠꯇꯦ ꯊꯕꯛꯁꯦ
ꯕꯦꯔꯥꯅꯤꯅꯦ ꯑꯗꯨꯗꯤꯀꯣ
ꯎꯝ ꯕꯦꯔꯥꯅꯦ
ꯑꯗꯨ ꯅꯪ ꯊꯥꯗ ꯇꯣꯂꯣꯞꯇꯤ ꯀꯌꯥꯃꯨꯛ ꯐꯪꯒꯦ
ꯊꯥꯗ ꯇꯣꯂꯣꯞꯁꯦ ꯑꯩꯒꯤꯗꯤ ꯑꯦꯚꯔꯦꯁ ꯑꯦꯚꯔꯦꯁꯇ ꯍꯥꯏꯕꯁꯦ ꯑꯩ ꯊꯕꯛ ꯇꯧꯒꯦꯔ ꯑꯩ ꯊꯕꯛ ꯇꯧꯗ꯭ꯔꯒꯗꯤ ꯑꯗꯨꯝ ꯂꯤꯁꯤꯡ ꯂꯤꯁꯤꯡ ꯅꯤꯄꯥꯜ ꯁꯨꯃꯥꯏꯅꯗꯤ ꯑꯗꯨꯝ ꯆꯪꯉꯦꯕꯀꯣ ꯑꯗꯣ ꯑꯩꯅ ꯊꯕꯛꯁꯦ ꯐꯖꯅ ꯇꯧꯔꯒꯗꯤ ꯑꯗꯨꯝ ꯊꯥ ꯊꯥꯒꯤ ꯑꯗꯨꯝ ꯂꯤꯁꯤꯡ ꯀꯨꯟ ꯀꯨꯟ ꯃꯉꯥ ꯑꯩ ꯈ꯭ꯋꯥꯏ ꯌꯥꯝꯕꯗ ꯅꯤꯐꯨꯒ ꯐꯣꯔꯇꯤ ꯁꯤꯛꯁ ꯁꯥꯏꯅ ꯂꯥꯛꯈꯤꯕꯅꯦ ꯊꯥ ꯑꯃꯗ
ꯑꯣ ꯊꯥ ꯑꯝꯗ ꯐꯣꯔꯇꯤ ꯁꯤꯛꯁ ꯍꯥꯏꯕ
ꯍꯣꯏ ꯐꯣꯔꯇꯤ ꯁꯤꯛꯁ ꯈꯦ ꯎꯝ ꯑꯩꯅ ꯑꯗꯨꯒꯤ ꯊꯥꯗꯨꯗ ꯑꯩꯅ ꯈ꯭ꯔꯤꯁꯃꯥꯁ ꯃꯇꯝ ꯑꯣꯏꯕꯅꯦꯕꯀꯣ
ꯑꯥ
ꯑꯗꯨꯗ ꯁꯦꯜꯁꯦ ꯐꯖꯅ ꯑꯣꯏꯔꯤꯕ ꯑꯩ ꯀꯥꯔꯣꯔ ꯀꯔꯣꯔ ꯑꯃꯒ ꯂꯥꯛ ꯀꯨꯟꯊ꯭ꯔꯥ ꯃꯉꯥ ꯁꯨꯃꯥꯏꯅ ꯑꯩꯅ ꯂꯣꯟ ꯄꯤꯕꯅꯤꯅꯦ ꯀꯩꯅꯣ
ꯑꯣ ꯌꯥꯝꯃꯦꯀꯣ ꯑꯗꯨꯗꯤꯗꯨꯞ
ꯎꯝ
ꯑꯗꯨꯗꯤ ꯅꯪ ꯃꯈꯥ ꯇꯥꯅ ꯌꯥꯎꯗ꯭ꯔꯤꯁꯤꯅ ꯅꯉꯣꯟꯗ ꯄ꯭ꯔꯦꯁꯔ ꯃꯌꯥꯝ ꯂꯩꯕꯒꯤꯔꯥ
ꯍꯣꯏ ꯄ꯭ꯔꯦꯁꯔ ꯌꯥꯝ ꯂꯩꯕ ꯑꯗꯨꯒ ꯑꯩꯈꯣꯏꯒꯤ ꯌꯨꯝꯗ ꯂꯥꯛꯑꯒꯁꯨ ꯃꯣꯏ ꯄꯨꯡ ꯅꯤꯄꯥꯟ ꯄꯨꯡ ꯃꯥꯄꯟ ꯄꯨꯡ ꯇꯔꯥꯗꯒ ꯐꯣꯟ ꯇꯧꯕꯒ ꯌꯥꯎꯑꯦꯕꯀꯣ
ꯑꯣ
ꯑ ꯀꯩꯂꯩꯒꯦ ꯑꯉꯥꯡ ꯑꯗꯨꯅ ꯑ ꯑ ꯑꯗꯨꯃꯥꯏꯅ ꯑꯣꯏꯔꯛꯄꯅꯤꯅ ꯍꯥꯏꯕꯗꯤ ꯑꯣꯐꯤꯁꯀ ꯌꯨꯝꯒ ꯑ ꯍꯥꯏꯕꯗꯤ ꯏꯟꯇꯔ ꯔꯤꯂꯦꯇꯦꯠ ꯑꯣꯏꯔ ꯑꯣꯏꯔ ꯎꯝ ꯑꯣꯏꯔꯣꯏꯗꯕꯅꯦꯕꯀꯣ
ꯃꯥꯅꯦ ꯃꯥꯅꯦ
ꯈꯣꯏ ꯑꯣꯐꯤꯁ ꯎꯝ ꯑꯣꯐꯤꯁꯇꯒꯤ ꯑꯣꯐꯤꯁꯇ ꯂꯩꯔꯒꯗꯤ ꯑꯣꯐꯤꯁꯀꯤ ꯌꯨꯝꯗ ꯑꯣꯏꯔꯒꯗꯤ ꯌꯨꯝꯒꯤ ꯑꯗꯨꯃꯥꯏꯅ ꯑꯣꯏꯒꯗꯕꯅꯦꯕ ꯑꯗꯨ ꯃꯣꯏꯁꯦ ꯑꯉꯥꯡꯅꯤ ꯂꯥꯛꯄꯗ ꯉꯥꯏꯔꯤ ꯈꯣꯠꯂꯤ ꯑꯩꯈꯣꯏ ꯑꯗꯨꯝ ꯇꯧꯅꯤꯡꯕ ꯃꯑꯣꯡꯗ ꯑꯗꯨꯝ ꯇꯧꯕ ꯌꯥꯅꯤ ꯈꯣꯠꯅꯤ ꯑꯗꯨꯒꯤ ꯃꯑꯣꯡꯗ ꯇꯣꯔꯆꯔ ꯑꯗꯨꯝ ꯇꯧꯁꯜꯂꯛꯑꯕ
ꯑꯣ
ꯑ ꯑꯃꯨꯛ ꯑꯃꯨꯛꯀ ꯑꯩꯅ ꯑꯃꯨꯛ ꯈꯤꯇꯪ ꯆꯍꯤ ꯑꯅꯤꯒꯨꯝꯕ ꯁꯨꯃꯥꯏꯅ ꯊꯕꯛ ꯇꯧꯔꯒꯗꯤ ꯑꯦ ꯁꯔ ꯑꯩꯁꯨ ꯉꯗ꯭ꯔꯦꯗ ꯀꯥꯏꯗꯒꯤꯅꯣ ꯅꯣꯏ ꯑꯣꯐꯤꯁꯀꯤ ꯊꯕꯛ ꯇꯧꯔꯤꯀꯥꯟꯗ ꯑꯩꯁꯨ ꯑꯣꯐꯤꯁꯀꯤ ꯑꯗꯨꯝ ꯇꯧꯔꯤ ꯌꯨꯝꯗꯁꯨ ꯑꯗꯨꯃꯥꯏꯅ ꯐꯣꯟ ꯇꯧꯔꯛꯃꯄꯗꯨꯗꯤ ꯑꯗꯨꯃꯥꯏꯅ ꯑꯩꯁꯨ ꯈꯤꯇꯪ ꯅꯨꯡꯉꯥꯏꯇꯦ ꯈꯣꯠꯇꯦ ꯌꯨꯝꯗꯗꯤ ꯑꯩꯈꯣꯏꯁꯨ ꯄꯣꯊꯥꯅꯕ ꯂꯥꯛꯄꯅꯤ ꯈꯣꯠꯄꯅꯦ ꯑꯗꯨꯝ ꯇꯧꯗꯕ ꯂꯩꯔꯕꯅꯤ ꯊꯕꯛꯁꯦ ꯑꯩ ꯀꯩꯁꯨ ꯆꯦꯜꯂꯣꯏ ꯐꯥꯏꯜꯁꯨ ꯑꯗꯨꯝ ꯐꯪ ꯐꯥꯏꯜꯁꯨ ꯑꯗꯨꯝ ꯐꯪꯉꯤꯕꯅꯤ ꯂꯩꯔꯤꯕꯅꯤ ꯄꯤꯅꯕ ꯑꯗꯨꯝ ꯍꯣꯠꯅꯗꯣꯏꯅꯦ ꯑꯩꯅ ꯆꯦꯜꯂ ꯆꯣꯡꯉꯒ ꯑꯦ ꯑꯗꯨꯃꯥꯏꯅ ꯑꯗꯨꯝ ꯍꯥꯏꯕ ꯌꯥꯏꯗꯅ ꯑꯩꯁꯨ ꯅꯧꯔꯤꯕꯅꯤꯅ ꯑꯗꯨꯃꯥꯏꯅ ꯍꯥꯏꯕꯗꯣ ꯍꯥꯏꯕꯗꯤ ꯑꯣꯐꯤꯁꯇ ꯑꯩ ꯑꯗꯨꯃꯥꯏꯅ ꯍꯥꯏꯔꯨꯔꯒꯗꯤ ꯑꯣꯐꯤꯁꯇ ꯍꯦꯛꯇ ꯃꯤꯁꯦ ꯍꯦꯛꯇ ꯈꯪꯅꯩꯕ ꯍꯦꯛꯇ ꯁꯨꯃꯥꯏ ꯑꯗꯨꯃꯥꯏꯅ ꯍꯥꯏꯈꯤꯍꯦ ꯑꯗꯨꯃꯥꯏꯅ ꯇꯧꯈꯤꯍꯦ ꯈꯣꯠꯈꯤꯅꯦ ꯍꯦꯛꯇ ꯃꯤꯒꯤ ꯅꯥꯀꯣꯡꯁꯦ ꯍꯦꯛꯇ ꯌꯧꯋꯦꯕ ꯌꯧ ꯕꯅꯤꯅ ꯑꯁ ꯃꯥ ꯃꯥꯒ ꯕꯤꯖꯤ ꯃꯥꯒ ꯕꯤꯖꯤꯅꯦꯁ ꯇꯧꯕ ꯅꯨꯡꯉꯥꯏꯔꯣꯏꯗ ꯈꯣꯠꯂꯣꯏꯗ ꯑꯉꯥꯡꯁꯦ ꯂꯥꯛꯄꯗ ꯉꯥꯏꯔꯤ ꯍꯧꯖꯤꯛꯇꯀꯤ ꯃꯥꯁꯦ ꯀꯣꯝꯄ꯭ꯂꯦꯟꯒ ꯇꯧꯗꯅ ꯈꯣꯠꯇꯅ ꯀꯥꯅ ꯑꯗꯨꯃꯥꯏꯅ ꯍꯥꯏꯅꯈꯤꯗꯣꯏꯅꯦꯕ
ꯑꯣ
ꯍꯥꯏꯅꯔꯒꯗꯤ ꯑꯩꯉꯣꯟꯗꯗꯤ ꯁꯣꯛꯑꯦ ꯑꯩꯒꯤ ꯑꯩꯒꯤ ꯕꯤꯖꯤꯅꯦꯁꯁꯨ ꯁꯣꯛꯇꯣꯏꯅꯦꯕ
ꯃꯥꯅꯦ ꯃꯥꯅꯦ
ꯎ ꯑꯩꯒꯤ ꯕꯤ ꯑꯩꯒꯤ ꯕꯤ ꯕꯤꯖꯤꯅꯦꯁ ꯁꯣꯛꯑꯒꯗꯤ ꯑꯩ ꯑꯃꯨꯛ ꯋꯥꯔꯛꯑꯅꯤ ꯑꯗꯨꯗꯒꯤꯗꯤ ꯑꯩ ꯊꯕꯛ ꯇꯣꯛꯄ ꯍꯧꯅꯤꯡꯉꯛꯑꯅꯤ ꯑꯗꯨꯅꯤ ꯑꯩ ꯑꯩꯅ ꯂꯣꯁ ꯑꯣꯏꯗꯅ
ꯑꯣ ꯑꯗꯣ ꯑꯗꯨꯃꯥꯏꯅ ꯍꯥꯏꯗꯤ ꯅꯪꯅ ꯕꯦꯡ ꯑꯝꯗ ꯑꯗꯨꯃꯥꯏꯅ ꯊꯕꯛ ꯇꯧꯕꯒꯤ ꯆꯪꯉꯤꯁꯦ ꯀꯃꯥꯏꯅ ꯀꯃꯥꯏꯅꯒ ꯇꯧꯔ ꯆꯪꯉꯦ ꯍꯥꯏꯗꯤ ꯅꯪ ꯀꯝꯄ꯭ꯌꯨꯇꯔ ꯁꯥꯔꯇꯤꯐꯤꯀꯦꯠ ꯈꯔ ꯄꯥꯏꯕ꯭ꯔꯥ ꯅꯠꯇ꯭ꯔꯒꯅ ꯀꯃꯥꯏ ꯀꯃꯥꯏ ꯇꯧꯋꯤ ꯑꯣ ꯀꯌꯥꯐꯧꯀꯤ ꯄꯥꯏ ꯍꯥꯏꯗꯤ ꯇ꯭ꯔꯤꯄꯜ ꯁꯤ ꯄꯥꯏꯕ꯭ꯔꯥ ꯗꯤ ꯁꯤ ꯑꯦꯒꯤ ꯄꯥꯏꯕ꯭ꯔꯥ
ꯗꯤ ꯁꯤ ꯑꯦ ꯗꯤ ꯁꯤ ꯑꯦ ꯄꯥꯏꯌꯦ
ꯑꯣ ꯗꯤꯁꯦꯞ
ꯑꯩ ꯅꯠꯇꯦ ꯑꯗꯨꯃꯥꯏꯅꯖꯨ ꯅꯠꯇꯦ ꯅꯪ ꯅꯪ ꯀꯣꯝꯄ꯭ꯌꯨꯇꯔ ꯀꯩꯅꯣ ꯇꯧꯅꯤ ꯈꯣꯠꯅꯤꯅ ꯑꯗꯨꯃꯥꯏꯅ ꯂꯩꯇꯦꯕꯀꯣ ꯍꯥꯏꯕꯗꯤ ꯀꯝꯄ꯭ꯌꯨꯇꯔꯖꯤ ꯅꯪꯒꯤ ꯀꯣꯔꯁꯇ ꯑꯗꯨꯝ ꯂꯩꯔꯕꯅꯦꯕ ꯁꯄꯣꯁ ꯅꯪ ꯑꯦꯝ ꯑꯦꯝ ꯕꯤ ꯑꯦ ꯂꯧꯔꯦꯅ ꯈꯜꯂꯣ ꯕꯤ ꯀꯣꯝ ꯂꯣꯏꯅ ꯈꯜꯂꯣ ꯕꯤ ꯕꯤ ꯑꯦ ꯂꯧꯔꯦꯅ ꯈꯜꯂꯣ ꯅꯪ ꯀꯣꯝꯄꯤꯇꯔ ꯄꯥꯏꯗꯕ ꯌꯥ ꯌꯥꯔꯣꯏꯕ ꯍꯥꯏꯕꯗꯤ ꯑꯌꯥꯝꯕ ꯃꯣꯏꯖꯦ ꯃꯥꯔꯀꯦꯇꯤꯡ ꯕꯤꯖꯤꯅꯦꯁ ꯑꯗꯨꯃꯥꯏꯅ ꯑꯣꯏꯕꯅꯤꯅ ꯂꯦꯞꯇꯣꯞ ꯑꯃꯃꯝ ꯑꯗꯨꯝ ꯄꯥꯏꯅꯩꯗꯅ
ꯑꯥ
ꯑꯗꯨꯃꯥꯏꯅ ꯃꯣꯏꯒꯤ ꯕꯦꯡꯛ ꯅꯩꯕ ꯍꯥꯏꯕꯗꯤ ꯊꯕꯛ ꯄꯤꯔꯤꯖꯦ ꯑꯦ ꯃꯥꯗꯤ ꯑꯦꯝ ꯕꯤ ꯑꯦꯗꯒꯤꯅꯦ ꯃꯥꯖꯦ ꯕꯤ ꯕꯤ ꯑꯦꯗꯒꯤꯅꯦ ꯃꯥꯖꯦ ꯕꯤ ꯀꯣꯝꯗꯒꯤꯅꯤ ꯍꯥꯏꯔꯒꯗꯤ ꯑꯥ ꯃꯤꯖꯤꯡꯖꯦ ꯎꯝ ꯃꯣꯏ ꯃꯣꯏꯅ ꯑꯩꯖꯦ ꯈꯔ ꯕꯦꯡꯛꯖꯤꯗ ꯆꯍꯤ ꯈꯔ ꯈꯔ ꯀꯨꯏꯅ ꯊꯕꯛ ꯇꯧꯔꯛꯑꯦ ꯍꯥꯏꯔꯒꯗꯤ ꯑꯩꯅ ꯑꯩꯅ ꯑꯣꯏꯅ ꯏꯁꯥꯅ ꯆꯠꯂꯒ ꯑ ꯑꯩ ꯁꯤꯒꯤ ꯄꯣꯠꯁꯦ ꯄꯥꯝꯃꯤ ꯍꯥꯏꯔ ꯏꯟꯇꯔꯚꯤꯌꯨ ꯄꯤꯕ ꯌꯥꯏꯑꯕꯀꯣ
ꯑꯥ
ꯃꯣꯏ ꯀꯧꯔꯛꯄꯗ ꯅ ꯅꯠ ꯅꯠꯇ꯭ꯔꯒ ꯅꯪꯒꯤ ꯇ꯭ꯔꯥꯟꯁꯐꯔ ꯇꯧꯔꯛꯄꯗꯀꯣ
ꯑꯥ
ꯑꯗꯨꯃꯥꯏꯅ ꯑꯣꯏꯌꯦꯕ ꯑꯩꯈꯣꯏ ꯀꯣꯝꯄ꯭ꯌꯨꯇꯔ ꯇꯝꯗꯕ ꯌꯥꯗꯦ ꯑꯗꯨꯃꯃꯤꯡꯇꯩ ꯑꯩꯒꯤ ꯊꯕꯛꯇꯨꯗꯤ ꯀꯝꯄ꯭ꯌꯨꯇꯔ ꯄꯥꯏꯗ꯭ꯔꯖꯨ ꯌꯥꯏꯑꯕ ꯂꯣꯏꯅ ꯐꯣꯟꯗꯒꯤ ꯂꯣꯏ ꯇꯧꯋꯦꯕ ꯐꯣꯟꯗꯒꯤꯀꯣ ꯆꯦ ꯆꯦ ꯆꯥꯡ ꯐꯣꯇꯣ ꯄꯥꯏꯔꯛꯇꯦ ꯑꯩ ꯑꯗꯨꯝ ꯀꯝꯄ꯭ꯌꯨꯇꯔ ꯄꯥꯏꯕꯁꯤꯅ ꯈꯔ ꯂꯨꯔꯦ